ꯏꯕꯨꯡꯉꯣ ꯇꯥꯕ꯭ꯔꯣ ꯍꯜꯂ ꯑ ꯀꯔꯤ ꯇꯧꯕ꯭ꯔꯣ
ꯀꯔꯤꯁꯨ ꯇꯧꯗꯦꯗ
ꯑꯣ ꯆꯥꯛꯇꯤ ꯆꯥꯔꯕꯣ
ꯎꯝ ꯆꯛꯇꯤ ꯆꯥꯔꯦ
ꯀꯔꯤ ꯏꯟꯁꯥꯡ ꯆꯥꯏꯌꯦ ꯍꯧꯖꯤꯛ ꯉꯁꯤ
ꯑꯁꯤꯁꯨ ꯉꯔꯥꯡ ꯉꯔꯥꯡꯒꯤ ꯁꯪꯒ ꯆꯞ ꯃꯥꯟꯅꯕ ꯃꯥꯜꯂꯤꯅꯦ
ꯑꯣ
ꯚꯦꯝꯕꯨ ꯁꯨꯠꯀ ꯕꯤꯟꯁꯀ ꯂꯨꯒ ꯆꯥꯏ
ꯍꯥꯎꯅꯤꯅꯦ ꯅꯪꯉ ꯏꯟꯁꯪꯗꯤ
ꯈꯪꯗ꯭ꯔꯦ
ꯆꯥꯃꯟꯕꯒꯤ ꯌꯥꯗꯕ꯭ꯔꯣ ꯍꯣꯏ ꯑꯩꯁꯨ ꯆꯥꯛꯆꯥ ꯔꯦ
ꯎꯝ ꯀꯔꯤ ꯌꯦꯟꯁꯥꯡ ꯆꯥꯕ
ꯑꯦꯁꯨ ꯉꯁꯤ ꯕꯤꯟꯁ ꯆꯥꯏ
ꯑꯣ ꯃꯅꯥꯏꯅꯦ
ꯎꯝ ꯈꯔꯗꯤ ꯃꯥꯟꯅꯥꯏꯀꯣ
ꯎꯝ
ꯁꯤꯖꯟ ꯑꯣꯏꯕꯒꯤ ꯑꯣꯏꯔꯝꯒꯅꯤ ꯁꯤꯖꯟꯗꯣ ꯑꯃꯨꯛꯀ ꯇꯣꯛꯈ꯭ꯔꯅꯤ ꯂꯣꯏꯈꯔꯤ ꯑꯦꯕ ꯀꯥꯏꯗꯧꯒꯦ ꯉꯁꯤ ꯀꯔꯤ ꯇꯧꯔꯒꯦ
ꯑꯁꯤꯗꯤ ꯀꯔꯤꯁꯨ ꯇꯧꯅꯤꯡꯉꯥꯏ ꯂꯩꯇꯦꯗ
ꯑꯥ ꯍꯁ ꯉ ꯍꯌꯦ ꯌꯦꯡꯅꯤ ꯅꯪ ꯅꯪꯅ ꯆꯠꯅꯤꯡꯉꯥꯏ ꯇꯧꯕꯁꯦ
ꯍ
ꯎꯝ ꯑꯗꯨ ꯐꯣꯟ ꯄꯥꯏꯕ ꯌꯥꯕ꯭ꯔꯥ ꯌꯥꯗꯕ꯭ꯔꯥꯗꯤ ꯍꯪꯗ꯭ꯔꯤ
ꯌꯥꯗꯦ ꯍꯥꯏꯌꯦꯅꯦ ꯑꯗꯨꯗꯤ
ꯑꯣ ꯑꯗꯨ ꯎꯖꯥ ꯑꯩꯉꯣꯟꯗ ꯁꯝꯃꯤꯠ ꯇꯧꯒꯦꯔꯥ ꯑꯗꯨꯗꯤ ꯍꯪꯉꯨꯅ
ꯑꯗꯨꯗꯤ ꯈꯪꯗꯦ ꯃꯣꯏꯗ ꯊꯣꯛꯂꯒ ꯍꯪꯒꯗꯕꯅꯤ
ꯎꯝ ꯉꯁꯤ ꯀꯔꯤꯅꯣ ꯂꯔꯗꯤ ꯅꯨꯡꯉꯥꯏꯒꯗꯕ
ꯑꯩꯈꯣꯏꯒꯤ ꯅꯨꯡꯉꯥꯏꯕ ꯑꯃ ꯂꯥꯛꯔꯗꯤ ꯅꯨꯡꯉꯥꯏꯇꯕ ꯋꯤꯗ꯭ꯔꯣ ꯇꯧꯔꯒ ꯍꯌꯦꯡ ꯅꯨꯡꯉꯥꯏꯅ ꯆꯥꯅꯤꯡꯉꯥꯏ
ꯎꯝ
ꯎꯝ
ꯎ
ꯁꯤꯗꯤ ꯀꯔꯤ ꯇꯧꯔꯅꯤ
ꯑꯁ ꯀꯔꯤ ꯇꯧꯒꯅꯤ ꯑꯩꯗꯤ ꯌꯨꯝꯗ ꯑꯗꯨꯝ ꯂꯩꯒꯅꯤꯗ
ꯎ
ꯌꯨꯝꯗ ꯄꯣꯊꯥꯔꯒ ꯑꯗꯨꯝ ꯂꯩꯒꯅꯤ ꯅꯪꯒꯦ
ꯉꯥꯏ ꯑꯩꯅ ꯀꯔꯤꯁꯨ ꯇꯧꯅꯤꯡꯉꯥꯏꯁꯨ ꯂꯩꯇꯦ
ꯔꯤꯡ ꯆꯧꯗ꯭ꯔ
ꯎꯝ ꯕꯣꯔꯤꯡ ꯌꯥꯝꯅ ꯁꯧꯋꯦ
ꯑꯥ ꯑꯗꯨ ꯅꯪ ꯖꯨꯗꯣ ꯆꯠꯈ꯭ꯔꯕ꯭ꯔꯥ
ꯎꯝ ꯆꯇꯔꯤ ꯑꯣ ꯆꯗꯤ ꯆꯈꯔꯦꯗ ꯗꯨꯕꯣ ꯎ ꯁꯣ ꯀꯅꯤ ꯆꯇ꯭ꯔꯤꯗ
ꯑꯣ ꯅ ꯍꯟꯁꯄ꯭ꯔꯥ
ꯎꯝ ꯅꯥꯟ ꯀꯃꯗ ꯂꯤ ꯗꯗꯤ ꯁꯔꯦ
ꯑ ꯑ
ꯃꯐꯝꯁꯨ ꯀꯥꯎꯕꯀꯣ
ꯎꯝ ꯃꯐꯝꯁꯦ ꯂꯞꯄꯗꯤ ꯅꯠꯇꯦꯗ ꯑꯦ ꯑꯦ ꯁꯤ ꯑꯩ ꯆꯠꯄ ꯌꯥꯔꯗꯤ ꯑꯩ ꯊꯦꯡꯕ ꯌꯥꯕꯅꯤꯗ
ꯎꯝ ꯌꯥꯔꯦꯗ ꯆꯠꯁꯨ ꯌꯥꯝꯅ ꯆꯠꯅꯤꯡꯗꯦꯗ
ꯎꯝ ꯋꯥꯇꯔ ꯄꯥꯔꯛ ꯃꯨꯛꯀ ꯆꯥꯅꯤꯡꯕ꯭ꯔꯗꯤ ꯊꯤꯡꯕꯤꯒꯦꯔꯥ
ꯎꯝ ꯌꯥꯔꯦ
ꯍꯦ ꯍꯦ ꯂꯞꯄ ꯅꯠꯇ꯭ꯔꯗꯤ ꯑꯩꯁꯨ ꯆꯠꯄ ꯌꯕ ꯂꯛꯄꯗꯤ ꯈꯔ ꯋꯥꯒꯅꯤꯕ
ꯄꯩꯁꯥꯁꯨ ꯃꯥꯡꯉꯤꯅ ꯆꯠꯇ꯭ꯔꯁꯨ ꯌꯥꯏ
ꯄꯩꯁꯥꯗꯤ ꯂꯩꯗ ꯁꯤꯒꯨꯝꯕꯗꯤ ꯈꯔꯗꯤ ꯂꯩꯕꯅꯤꯗ ꯉꯁꯤ ꯄꯦꯁꯥ ꯊꯔꯥꯛ ꯑꯦ
ꯀꯅꯥꯅ ꯊꯥꯔꯛꯄ꯭ꯔꯅꯤ
ꯑꯩꯒꯤ ꯁꯨꯒꯔꯗꯦꯗꯤꯅ
ꯌꯥꯝ ꯐꯥꯏꯌꯦꯅꯦ ꯑꯗꯨꯗꯤ
ꯎꯝ ꯍꯌꯦꯡꯗꯣ ꯑꯩꯉꯣꯟ ꯗ ꯂꯩꯇꯕꯒꯤ ꯑꯩꯅ ꯒꯣꯜꯁꯟ ꯃꯃꯥꯒꯤ ꯄꯩꯁꯥꯗꯨ ꯄꯥꯏꯔꯒ ꯑꯩꯈꯣꯏ ꯕꯤꯁꯥꯜ ꯆꯠꯄꯅꯦꯕ ꯑꯗꯨ ꯍꯧꯖꯤꯛꯇꯤ ꯃꯥꯅ ꯑꯗꯨ ꯂꯣꯏꯅꯃꯛ ꯊꯔꯛꯏꯅꯦ
ꯐꯩꯅꯦ ꯅꯪꯒꯤꯁꯨꯨꯒꯔꯗꯦꯗꯤ
ꯂꯩ ꯇ꯭ꯔꯗꯤ ꯀꯅꯥꯅ ꯊꯥꯒꯅꯤ ꯃꯥꯅ ꯊꯥꯗ꯭ꯔꯗꯤ
ꯅꯨꯡꯁꯤꯕꯅꯤꯅ
ꯍꯦ ꯍꯦ ꯍꯦ ꯍꯦ ꯑꯗꯨꯒꯤꯅꯦ ꯅꯨꯄꯥꯈꯣꯏꯁꯦ ꯂꯥꯏꯔꯤꯛ ꯀꯟꯅ ꯄꯥꯒꯗꯕꯅꯤ ꯍꯥꯏꯕꯗꯣ ꯑꯗꯨꯒꯤꯅꯤ ꯃꯣꯏꯅ ꯂꯨꯍꯣꯡꯕ ꯀꯥꯟꯗ ꯃꯥꯒꯤ ꯅꯣꯏꯒꯤ ꯅꯣꯏꯅ ꯂꯨꯍꯣꯡꯕ ꯀꯥꯟꯗ ꯅꯣꯏꯅ ꯊꯕꯛ ꯇꯩꯗꯔꯥꯗꯤ ꯅꯨꯄꯤꯅꯗꯤ ꯅꯨꯄꯤꯅ ꯇꯧꯕ ꯑꯣꯏꯔꯝꯗ꯭ꯔꯁꯨꯀꯣ ꯃꯇꯝꯗꯣ ꯇꯧꯕ ꯌꯥꯠ ꯗꯕ ꯃꯇꯝ ꯂꯥꯛꯀꯅꯤꯕ ꯅꯨꯄꯤꯒꯤꯗꯤ ꯑꯗꯨ ꯅꯨꯄꯥꯒꯤꯗꯤ ꯁꯣꯏꯗꯅ ꯊꯕꯛ ꯂꯩꯒꯗꯕꯀꯣ
ꯎꯝ
ꯑꯗꯨꯅꯦ ꯅꯨꯄꯥꯒꯤ ꯄꯨꯟꯁꯤꯁꯨ ꯈꯔ ꯋꯥꯕꯗꯨ
ꯈꯣꯏꯁꯨ ꯑꯗꯨꯒꯨꯝꯕ ꯃꯥꯛ ꯇꯧ